ꯌꯥꯝ ꯀꯟꯅ ꯉꯥꯡꯀꯅ‌ꫭ ꯏꯕ‌ꯦꯝꯃ ꯅꯁꯛ ꯇꯨꯒ
ꯃꯅꯤꯄꯨꯔꯔ
ꯃꯅꯤꯄꯨꯔ
ꯏꯃꯥ ꯅꯪ ꯍꯧꯖꯤꯛ ꯐꯨꯔꯤꯠꯇꯣ ꯀꯛꯅꯤ ꯀꯛꯑꯣꯏ
ꯍꯣꯏ ꯍꯣꯏ ꯀꯛꯁꯦ ꯀꯛꯁꯦ ꯅꯪ ꯇꯧꯔꯝꯃꯤꯟꯅꯣ
ꯑꯩ ꯐꯦꯟ ꯐꯨꯝꯕꯤꯔꯤ ꯌꯥꯏꯕꯤꯔꯤ ꯇꯤꯛꯄꯤꯔꯤ
ꯅꯪ ꯆꯥꯛꯀꯗꯤ ꯊꯣꯡꯉꯣꯏꯗ꯭ꯔꯣ ꯑꯥꯏꯁꯦ
ꯍꯨꯅꯅꯦ ꯋꯥꯔꯝ ꯅ ꯋꯥꯔꯝ ꯇ ꯑꯥꯁꯦ
ꯎꯝ ꯗꯨꯛ ꯀꯜꯂ ꯀꯩꯌꯥꯡ ꯊꫭꯡ ꯀꯩ ꯌꯦꯟꯁꯥꯡ ꯊꯣꯡꯗꯣꯔꯤꯕ ꯑꯗꯨꯗꯤ
ꯍꯦꯟꯊꯣꯛ ꯇꯨꯏꯁꯟ ꯂꫭꯏꯕꯩ ꯑꯈꫭꯏ ꯃꯥꯅ ꯊꯣꯡꯗꯣꯏꯑꫭꯔꯝꯅꯤ ꯏꯟꯁꯥꯡ
ꯎꯝ ꯑꯗꯨꯗꯤ ꯋꯥꯔꯤꯁꯦ ꯀꯩ ꯁꯥꯟꯅꯁꯦꯕ
ꯁꯣꯝꯗꯤ ꯀꯩꯗꯧꯕꯤꯔꯤꯒ‌ꯦ
ꯑꯩꯖ‌ꯦ ꯉꯁꯤꯖ‌ꯦ ꯑꯩꯖ‌ꯦ ꯌꯨꯝꯗ ꯂꯥꯛꯄꯀꯣ ꯌꯨꯝꯗ ꯂꯥꯛꯄꯒꯤ ꯍꯥꯏꯗꯤ ꯑꯗꯨꯝ ꯌꯨꯝꯖꯤꯒꯤ ꯀꯩ ꯀꯩ ꯐꯤꯕꯝ ꯑꯀꯣꯏꯕ ꯌꯦꯡꯁꯤꯜꯂꯝꯃꯤ
ꯅꯪ ꯑꯩ ꯁꯝꯐꯥ ꯍꯥꯞꯄꯤꯗꯕ ꯅꯠꯇ꯭ꯔꯣ ꯏꯣ ꯀ ꯌꯥꯝ ꯐ ꯊꯦꯡꯀ꯭ꯌꯨ
ꯁꯝꯐꯥ ꯅꯪꯅꯥ ꯄꯨꯒꯗꯨꯗꯤ ꯑꯩꯅ ꯐꯖꯩꯩꯅ ꯊꯝꯖꯕ ꯁꯝꯐꯥꯔ ꯇꯦꯛꯍꯟꯂ ꯄꯨꯒꯗꯨꯗꯤꯅ
ꯌꯥꯔꯦ ꯍꯨꯡ ꯅꯪꯅꯛ ꯗꯤꯕꯤꯌꯥ ꯍꯣꯏꯒꯤꯗꯤ ꯄꯤꯕ
ꯗꯤꯕꯤꯌꯥꯅ ꯍꯥꯟꯅ ꯊꯦꯡꯅꯔ‌ꯦ ꯑꯗꯨꯏꯅ‌ꯦ ꯅꯪ ꯑꯩꯅ ꯑꯩꯅ ꯑꯩꯅ ꯏꯗꯣꯝꯆꯥꯗ ꯅꯪꯗꯤ ꯍꯪꯉꯦ ꯏꯗꯣꯝꯆꯥꯅ ꯇꯨꯏꯁꯟ ꯆꯠꯈꯤꯑꯦ ꯍꯥꯏꯔꯛꯑꯦ ꯑꯗꯨꯗ ꯑꯩꯅ ꯑꯣ ꯍꯥꯏꯔꯦ ꯑꯩꯁꯨꯣ ꯑꯩꯈꯣꯏ ꯃꯥꯒ ꯁ ꯑꯗꯨꯗꯨꯒ ꯗꯤꯕꯤꯌꯥꯃꯨꯛ ꯂꯥꯛꯑꯦ ꯗꯤꯕꯤꯌꯥ ꯑꯩꯅ ꯁꯤ ꯂꯩꯅꯤꯡꯉꯥꯏ ꯂꯥꯛꯑꯦ ꯑꯗꯨꯒ ꯗꯤꯌꯥ ꯗꯤꯕꯤꯌꯥ ꯍꯥꯏꯗꯨꯒ ꯑꯩ ꯁꯝꯐꯥ ꯂꯩꯔꯛꯄ ꯅꯦ ꯑꯩꯅ ꯑꯊꯣꯝꯕꯤꯗꯣ ꯑꯔꯦꯝꯕ ꯃꯈꯩ ꯑꯊꯣꯝꯕꯤꯗꯨꯣ ꯄꯥꯍꯟꯕꯅꯦꯕ ꯑꯗꯣ ꯑꯊꯣꯝꯕꯤꯗꯨꯅꯦ
ꯑꯅꯗꯤꯊꯨꯗꯦ ꯄꯅꯥ ꯑ ꯍꯧꯖꯤꯛꯩꯗ ꯇꯦꯛꯂꯛꯑꯦ ꯃꯊꯟꯇ ꯐꯥꯖꯤꯟꯕꯗ ꯑꯩ ꯁꯝꯗ ꯅꯠꯇꯦ ꯁꯝꯗꯣ ꯇꯦꯛ ꯐꯥꯖꯤꯟꯕꯗ
ꯎꯝ ꯅꯅꯦ ꯈꯠꯄꯇ ꯇꯦꯛꯄ ꯑꯣꯏꯗꯅꯦ ꯅꯪ ꯑꯗꯣ ꯋꯥꯔꯤ ꯀꯩꯅꯣ ꯍꯥꯏꯗꯤ ꯑꯁꯤꯒꯤ ꯃꯔꯝꯗꯒꯤ ꯋꯥꯔꯤ ꯁꯥꯟꯅꯕꯁꯤꯗ ꯌꯥꯗꯦꯕꯀꯣ
ꯎꯝ
ꯈꯪꯉꯕ ꯍꯥꯏꯗꯤ ꯃꯣꯏ ꯔꯤꯖꯦꯛ ꯆꯠꯍꯜꯂꯦ ꯍꯥꯏꯕꯅꯦꯕ ꯑꯗꯨꯅ ꯑꯦ ꯅ ꯍꯥꯏꯒꯦ ꯇꯥꯏꯀꯣꯅꯪ
ꯇꯥꯏꯌꯦ ꯑꯗꯣ ꯀꯨꯋꯠꯀꯤꯗꯦ ꯀꯩ ꯀꯨꯦ ꯃꯥꯁꯇꯔꯒꯤꯗ ꯀꯔ ꯀꯝ ꯀꯥꯟ ꯊꯥꯖꯤꯟꯗꯦ ꯑꯗꯨ ꯑꯩ ꯈꯜꯂꯄꯨ ꯃꯥꯟꯗꯦꯗꯣ
ꯈꯔ ꯀ ꯑꯦ ꯑꯣꯏꯕ ꯑꯣꯝ
ꯁꯥꯔ ꯀꯩꯅꯣꯅ ꯍꯪꯉꯦꯕꯀꯣ ꯁꯥꯔꯅ ꯍꯪꯉꯝꯃꯦꯕ ꯑꯗꯥꯏꯅ ꯍꯥꯏꯗꯣ ꯃꯥ ꯄꯨꯦ ꯁꯦꯁ ꯃꯤ ꯍꯥꯏ ꯂ ꯇ ꯗꯤ ꯍꯪꯉꯦ ꯑꯩꯅ ꯀꯩꯅꯣꯒꯤꯗꯣ ꯑꯗꯨꯁꯨ ꯃꯥꯁꯨ ꯁꯚꯦꯟꯇꯤ ꯁꯤꯛꯁ ꯐꯪꯉꯦꯅ ꯍꯥꯏꯈꯤꯕꯅꯦ ꯑꯗꯦ ꯑꯣ ꯍꯔꯒ ꯑꯗꯨꯃ ꯃꯥ
ꯃꯥ ꯑꯦꯁꯤ ꯑꯂꯤ ꯃꯥ ꯃꯥꯅꯥ ꯍꯜꯂꯣ ꯀꯣ ꯍꯜꯂꯣ ꯍꯜꯂꯣ ꯅꯣ